ꯇꯥꯕꯤꯔꯕꯣ
ꯇꯥꯌꯦ ꯅꯨꯡꯉꯥꯏꯔꯤꯕ꯭ꯔꯣ
ꯍꯣꯏ ꯍꯧꯖꯤꯛꯁꯦ ꯀꯅꯥꯁꯨ ꯈꯥꯝꯕ ꯌꯥꯔꯔꯣꯏꯍꯦ ꯍꯧꯖꯤꯛꯇꯤ ꯏꯕꯥꯅꯤ ꯀꯌꯥ ꯋꯥꯔꯤ ꯁꯥꯕꯗ ꯗꯨꯝ ꯈꯥꯃꯜ
ꯈꯥ ꯑꯗꯣ ꯈꯪꯗꯦ ꯃꯤꯁꯤꯡ ꯁꯦ ꯌꯥꯝ ꯌꯦꯡꯁꯤꯜ ꯂꯩꯕ꯭ꯔꯥ ꯈꯪꯗꯦ
ꯇꯨꯔꯤꯅꯦ ꯈꯥ ꯑꯃ ꯂꯩꯔꯗꯤ ꯍꯧꯖꯤꯛꯇꯤ ꯀꯩ ꯀꯩ ꯀꯇꯧ
ꯑꯩ ꯍꯧꯖꯤꯛ ꯑꯥ ꯆꯥꯛ ꯆꯥꯊꯣꯛꯑꯦ ꯑꯗꯨꯒ ꯀꯔꯤ ꯀꯔꯤ ꯊꯕꯛ ꯏꯪꯈꯥꯡ ꯇꯧꯕ ꯌꯥꯕ ꯌꯨꯝꯒꯤ ꯇꯧꯕ ꯂꯣꯏꯔꯒ ꯍꯧꯖꯤꯛ ꯐꯝꯃꯤ
ꯎꯝ ꯆꯞ ꯃꯥꯟꯅꯕꯖꯥꯠꯅꯤꯗ ꯑꯗꯨꯗꯤ ꯆꯞ ꯃꯥꯟꯅꯕꯖꯥꯠꯅꯤꯗ
ꯀꯩ ꯊꯕꯛ ꯇꯧꯒꯦ ꯅꯪꯕꯣ ꯉꯁꯤꯒꯤ ꯑꯣꯏꯅ ꯍꯥꯏꯕ
ꯉꯁꯤꯒꯤ ꯑꯣꯏꯅ ꯉꯁꯤꯒꯤꯁꯦ ꯍꯧꯒꯠꯈ꯭ꯔꯦ ꯆꯥꯛ ꯆꯥꯈ꯭ꯔꯦ ꯑꯗꯨꯒ ꯎꯝ ꯑꯃ ꯀꯩꯅꯣ ꯁꯤ ꯄꯤꯀꯜꯁ ꯍꯥꯏꯒꯗꯔꯥ ꯑꯃꯩ ꯌꯦꯟꯁꯥꯒꯤꯒꯨꯝꯕ ꯉꯧꯕ ꯖꯥꯠꯇꯣ ꯈꯪꯉꯦꯀꯣ ꯑꯃ ꯍꯧꯖꯤꯛꯀꯥꯟ ꯑꯥ ꯑꯥ ꯁꯥꯕ ꯍꯥꯞꯄꯒ ꯉꯧꯕꯗꯣ
ꯑꯣ ꯍꯣ ꯍꯣ ꯍꯣ
ꯑ ꯑꯗꯨꯗꯣ ꯑꯩꯅ ꯁꯦꯝꯕꯤꯈ꯭ꯔꯕ ꯍꯣꯏ ꯑꯗꯨꯝ ꯈꯣꯏ ꯆꯥꯅꯤꯡꯉꯥꯏꯅꯤꯗ ꯑꯗꯨꯕꯨꯗꯤ ꯑꯗꯨꯝ ꯆꯥꯅꯤꯡꯉꯥꯏꯅꯤꯗ ꯑꯗꯣ ꯑꯩꯅ ꯁꯦꯝꯕꯤꯈ꯭ꯔꯕ ꯍꯥꯏꯕ ꯇꯥꯔꯦ
ꯎꯝ ꯅꯪ ꯆꯥꯅꯕ꯭ꯔꯣ ꯀꯅꯥ ꯆꯥꯅꯕ꯭ꯔꯣ ꯅꯣꯏ
ꯑꯩꯈꯣꯏ ꯑꯗꯨꯝ ꯆꯥꯅꯕꯅꯤꯗ ꯍꯣꯏ ꯌꯨꯝꯒꯤꯅꯤꯗ ꯑꯗꯣ ꯃꯣꯏ ꯑꯇꯩꯁꯤꯡꯁꯦ ꯁꯦꯝꯕ ꯇꯟꯕꯀꯣ ꯆꯥꯕ ꯄꯥꯝꯃꯁꯨ ꯎꯄꯥꯏ ꯂꯩꯇꯕ ꯍꯥꯏꯕ ꯇꯔꯦ ꯑ ꯁꯦꯝꯕꯗꯦ ꯈꯔ ꯇꯟꯕ ꯑꯗꯣ ꯑꯩꯅ ꯁꯦꯝꯕꯤ
ꯑꯗꯨ ꯅꯪꯁꯨ ꯌꯥꯔꯦꯔꯦ ꯅꯪ ꯁꯦꯝꯕꯤꯔꯗꯤ ꯅꯪꯁꯨ ꯆꯥꯗꯣꯏ ꯅꯠꯇ ꯅꯠꯇ꯭ꯔꯣ ꯅꯪꯁꯨ ꯆꯥꯒꯗꯕ ꯑꯣꯏꯔꯗꯤ ꯁꯦꯝꯕꯁꯨ ꯀꯔꯤ ꯃꯤꯉꯣꯟꯗ ꯇꯜꯂꯦ ꯈꯣꯠꯂꯦ ꯍꯥꯏꯔꯗ ꯀꯩꯒꯤꯅꯣ ꯅꯪꯁꯨ ꯆꯥꯒꯗꯕ ꯑꯣꯏꯔꯗꯤ ꯑꯗꯨꯝ ꯁꯦꯝꯃꯦ ꯌꯥꯔꯦ
ꯍꯣꯏ ꯑꯗꯨ ꯈꯔ ꯁꯦꯝꯊꯈ꯭ꯔꯕꯅꯦ ꯑꯩꯅ ꯁꯤꯒꯨꯝꯕ ꯀꯩꯅꯣ ꯎꯝ ꯈꯔ ꯁꯦꯝꯒꯟꯕꯒꯤꯀꯣ ꯂꯥꯏꯕꯛ ꯐꯕ ꯍꯥꯏꯕ ꯇꯥꯔꯦ ꯑꯩꯈꯣꯏ ꯌꯨꯝꯒꯤ ꯃꯤꯁꯤꯡꯁꯦ ꯌꯨꯇ꯭ꯌꯨꯕ ꯀꯨꯝꯕꯗ ꯌꯦꯡꯉꯀꯣ ꯍꯣꯏ ꯕꯤꯔꯌꯥꯅꯤꯒꯨꯝꯕ ꯕꯤꯔꯌꯥꯅꯤꯒꯨꯝꯕ ꯀꯩ ꯀꯩꯅꯣ ꯑꯩꯗꯤ ꯈꯔ ꯌꯨꯇ꯭ꯌꯕꯇꯒꯨꯝꯕ ꯌꯦꯡꯒꯗꯤꯀꯣ ꯇꯧꯒꯜꯂꯦꯕ
ꯍꯦꯛꯇ ꯍꯩꯕ ꯍꯦꯛ ꯎ
ꯍꯣꯏ ꯍꯣꯏ ꯍꯣꯏ
ꯑꯦ ꯅꯪ ꯃꯅꯥꯛꯇ ꯅꯪꯒꯤ ꯃꯅꯥꯛꯇ ꯂꯩꯕꯁꯤꯡ
ꯏꯁꯄꯨꯔꯥ ꯂꯥꯏꯕꯛ ꯐꯔꯕꯅꯤ ꯑꯩꯈꯣꯏ ꯑꯩꯈꯣꯏ ꯏꯆꯦ ꯑꯅꯤ ꯐꯥꯎ
ꯎꯝ
ꯄꯨꯔꯥ ꯋꯥꯔꯤꯗꯣ ꯍ
ꯑꯣꯏꯔ ꯀꯂꯣ ꯍꯣꯏꯅꯦ ꯇꯧꯕ ꯇꯧꯕ ꯌꯥꯕ ꯉꯝꯕ ꯊꯕꯛꯇꯤ ꯇꯧꯒꯗꯕꯅꯦ ꯑꯩꯁꯨ ꯊꯣꯡꯒꯜꯂ ꯑꯗꯨ ꯅꯍꯥꯟꯃꯨꯛ ꯕꯤꯔꯌꯥꯅꯤ ꯊꯣꯡꯉꯦꯕꯀꯣ ꯑꯗꯨ ꯕꯤꯔꯌꯥꯅꯤꯒꯤ ꯆꯦꯡꯃꯛꯇꯤ ꯅꯠꯇꯦ ꯑꯗꯨ ꯑꯣꯏꯔꯁꯨ ꯑꯗꯨꯝ ꯗꯨꯀꯥꯟꯗꯒꯤ ꯑꯃ ꯃꯆꯥ ꯃꯆꯥ ꯍꯛꯄꯅꯤ ꯆꯦꯡꯒ ꯈꯪꯗꯦ ꯑꯗꯨ ꯊꯣꯡꯕꯤꯕꯅꯦ ꯏꯃꯥꯅ ꯍꯥꯎꯋꯦ ꯍꯥꯏ ꯁꯥ ꯂꯩꯇꯕ ꯑꯗꯨꯒꯤ ꯌꯦꯔꯨꯝꯒꯤ ꯑꯣꯏꯅ ꯇꯧꯕ ꯌꯦꯔꯝꯒꯤ ꯕꯤꯔꯌꯥꯅꯤ ꯁꯦꯝꯕꯤꯕꯅꯦ ꯑꯗꯨ ꯃꯥꯅꯁꯨ ꯍꯥꯎꯋꯦ ꯌꯥꯏ ꯑꯗꯨ ꯁꯦꯝꯕ ꯍꯩꯔꯗꯤ ꯑꯗꯨꯝ ꯗꯨꯀꯥꯟꯒꯤ ꯍꯥ
ꯗꯨꯀꯥꯟ ꯆꯒꯤ ꯇꯧꯋꯦꯕꯕꯥ
ꯑꯩꯈꯣꯏꯅ ꯁꯦꯝꯕ ꯍꯥꯏꯔꯦ ꯑꯩꯈꯣꯏꯅ ꯑꯗꯨꯝ ꯁꯦꯝꯃꯒ ꯆꯥꯕꯅ ꯐꯩ ꯍꯥꯏꯕ ꯍꯛꯆꯥꯡꯒꯤꯁꯨ ꯀꯔꯤꯒꯤꯁꯨ ꯍꯥꯏꯕꯗꯤ ꯍꯣꯇꯦꯜ ꯀꯔꯤ ꯀꯔꯥ ꯗꯨꯀꯥꯟꯒꯤꯗꯤ ꯀꯔꯤꯅ ꯍꯥꯞꯄ꯭ꯔꯥ ꯀꯔꯤ ꯀꯔꯤ ꯁꯦꯝꯕ꯭ꯔꯥꯁꯨ ꯈꯪꯗꯦ ꯑꯗꯨ
ꯑꯩꯈꯣꯏꯅ ꯁꯦꯝꯕꯗ ꯑꯗꯨꯝ ꯍꯥꯎꯗꯤ ꯍꯥꯎꯕꯅꯤꯗ ꯐꯖꯅ ꯁꯦꯝꯃꯅꯤꯀꯣ ꯀꯩꯁꯨ ꯌꯥꯝꯅ ꯌꯥꯝꯅ ꯂꯨꯕ ꯂꯨꯑꯦ ꯍꯥꯏꯅꯤꯉꯥꯏꯁꯨ ꯀꯩꯁꯨ ꯂꯩꯕ ꯄꯣꯠ ꯅꯠꯇꯕꯅꯤꯅꯀꯣ ꯑꯩꯈꯣꯏꯅ ꯁꯦꯝꯃꯗꯤ ꯍꯥꯞꯅꯤꯡꯕ ꯄꯣꯠꯆꯩꯁꯤꯡꯁꯨ ꯑꯩꯈꯣꯏ ꯈꯨꯠꯇ ꯂꯣꯏ ꯂꯩꯔꯦꯗꯅ
ꯑꯣ ꯑꯗꯨꯅ ꯍꯥꯎ
ꯑꯁ ꯉꯁꯤꯗꯤ ꯀꯩ ꯀꯩ ꯇꯧꯕ ꯇꯥꯔꯦ ꯀꯩ ꯀꯩ ꯄ꯭ꯂꯥꯟꯒ ꯂꯩꯒꯦ
ꯉꯁꯤꯗꯤ ꯈꯪꯗ꯭ꯔꯦ ꯑꯗꯨ ꯃꯇꯝꯁꯦ ꯀꯃꯥꯏꯅ ꯂꯦꯟꯁꯤ ꯈꯪꯗ꯭ꯔꯦ ꯑꯩꯒꯤ ꯑꯩꯈꯣꯏ ꯃꯅꯥꯛꯇ ꯂꯩꯁꯥꯕꯤ ꯑꯅꯤ ꯂꯩꯌꯦꯕꯀꯣ ꯂꯩꯁꯥꯕꯤ ꯑꯅꯤ ꯍꯥꯏꯕꯁꯤꯗꯤ ꯂꯩꯁꯥꯕꯤ ꯃꯆꯥ ꯑꯅꯤ ꯂꯩꯁꯥꯕꯤ ꯆ ꯑꯃꯄꯅꯤ ꯂꯥꯒ ꯑꯁ ꯑꯣꯅꯤ ꯀꯔꯤ ꯀꯔꯤ ꯁꯃꯤ ꯆꯠꯈ꯭ꯔꯦ ꯃꯕꯥꯅꯤ ꯂꯥꯛꯑꯗꯤ ꯌꯥꯝ ꯅꯨꯡꯉꯥꯏꯕꯅꯦꯍꯦ
ꯑ ꯀꯩꯀꯩ ꯋꯥꯔꯤꯒ ꯁꯥꯕ꯭ꯔꯣ
ꯑꯁ ꯅꯣꯏꯒꯤ ꯌꯨꯝ ꯑꯉꯥꯡ ꯑꯉꯥꯡꯅꯤꯍꯦ ꯂꯩꯁꯥꯕꯤ ꯑꯅꯤ ꯍꯥꯏꯕ ꯆꯨꯝꯅ ꯁꯨꯝ ꯑꯩꯈꯣꯏ ꯂꯩꯁꯥꯕꯤ ꯑꯅꯤ ꯍꯥꯏꯕꯅꯤ ꯆꯍꯤ ꯇꯔꯨꯛ ꯃꯉꯥ ꯇꯔꯨꯛꯀꯤ ꯂꯩꯁꯥꯕꯤꯅꯦ
ꯑ
ꯃꯣꯏ ꯂꯥꯛꯑꯗꯤ ꯌꯥꯝ ꯅꯨꯡꯉꯥꯏꯅꯦ ꯀꯔꯤ ꯀꯔꯤꯅꯣ ꯃꯣꯏꯅ ꯄꯪꯍꯪꯗ ꯍꯪꯒꯅꯤ ꯑꯩꯅꯁꯨ ꯄꯪꯈꯨꯝꯗ ꯈꯨꯝꯒꯅꯤ ꯅꯨꯡꯉꯥꯏꯈ꯭ꯔꯖꯥꯠꯅꯤ ꯑꯩꯅ ꯍꯧꯖꯤꯛ ꯑꯗꯨꯅꯦ ꯑꯗꯨꯕꯨ ꯊ ꯊꯕꯛꯇꯤ ꯇꯧꯗꯦ ꯈꯪꯕ꯭ꯔꯥ ꯏꯆꯦ ꯑꯁꯤ ꯑꯃꯅ ꯏꯆꯦ ꯀꯧꯋꯦꯕꯀꯣ ꯑꯃꯅ ꯏꯅꯦ ꯀꯧꯅꯦꯕ ꯑꯩꯉꯣꯟꯗ ꯑꯃꯅ ꯑꯩꯒꯤ ꯑ ꯑꯩꯒꯤ ꯏꯄꯥꯒꯤ ꯃꯅꯥꯎꯅꯨꯄꯥꯒꯤ ꯃꯆꯥꯅꯨꯄꯤꯅꯦꯕ ꯑꯗꯨ ꯑꯣꯏꯔꯗꯤ ꯑꯩꯉꯣꯟꯗ ꯏꯆꯦꯅꯦꯕ ꯑꯃꯁꯤꯅ ꯑꯩꯈꯣꯏ ꯏꯃꯥꯒꯤ ꯃꯔꯤ ꯃꯇꯥꯏ ꯊꯣꯛꯄ ꯑꯗꯨꯗ ꯑꯃꯅ ꯏꯅꯦ ꯑꯃꯅ ꯏꯆꯦꯅꯦꯕ ꯑꯗꯨꯗ ꯏꯆꯦ ꯀꯧꯒꯗꯕꯅꯦ ꯑꯃꯁꯤꯅ ꯏꯅꯦ ꯀꯧꯒꯗꯕꯅꯦ ꯆꯠꯈ꯭ꯔꯦ ꯑꯃꯨꯛ ꯋꯥꯔꯤ ꯁꯥꯟꯅꯕ ꯌꯥꯝ ꯅꯨꯡꯉꯥꯏꯕꯅꯦ ꯀꯔꯤ ꯀꯔꯤꯅꯣ ꯃꯣꯏꯅ ꯑꯁ ꯄꯪꯈꯪꯗ ꯍꯪꯕꯅꯦ ꯅꯣꯏꯒꯤ ꯌꯨꯝꯗꯤ ꯑꯁꯤ ꯂꯩꯕ꯭ꯔꯥ ꯑꯁꯤ ꯇꯧꯕ꯭ꯔꯥ ꯍꯥꯢꯅꯒꯣ ꯄꯨꯔꯥ ꯍꯪꯕꯒꯤ ꯃꯇꯝ ꯑꯣꯏꯕꯖꯥꯠꯅꯦ
ꯆꯍꯤ ꯆꯍꯤꯁꯦ ꯏꯅꯦꯒꯤ ꯏꯁꯇꯦꯖ ꯀꯨꯝꯕꯁꯨ ꯌꯧꯔꯕꯅꯤꯅꯀꯣ ꯑꯩꯈꯣꯏꯁꯦ
ꯀꯩꯕ
ꯑꯗꯣ ꯑꯩꯈꯣꯏꯗꯤ ꯈꯪꯗꯦ ꯍꯧꯖꯤꯛꯀꯥꯟꯁꯦ ꯑꯥꯟꯇꯤ ꯅꯦꯒꯨꯝꯕ ꯑꯪꯀꯜꯒꯨꯝꯕ ꯊꯣꯛꯄ ꯍꯧꯔꯕꯅꯤ ꯀꯩꯅꯣ ꯑꯩꯈꯣꯏ ꯎꯝ ꯏꯆꯦ ꯀꯤ ꯏꯆꯦ ꯑꯥ ꯑꯩꯈꯣꯏ ꯑꯩꯈꯣꯏꯒꯤ ꯅꯛꯅꯗꯤ ꯄꯛꯇꯤ ꯂꯩꯇ꯭ꯔꯤꯌꯦ ꯍꯧꯖꯤꯛ ꯂꯩꯃꯤꯟꯅꯕꯗꯗꯤ ꯂꯩꯇ꯭ꯔꯤꯌꯦ ꯎꯝ
ꯑꯣ ꯑꯩꯕꯨꯁꯨ ꯂꯩꯃꯤꯟꯅꯕꯗꯤ ꯂꯩꯇꯦ ꯑꯗꯨ
ꯎꯝ ꯑꯪꯀꯜꯒꯨꯝꯕꯒꯤ ꯏꯁꯇꯦꯖꯀ ꯌꯧꯈꯠ ꯍꯜꯂꯛꯑꯕꯅꯤꯅꯦ ꯎꯝ
ꯌꯧꯔꯛꯑꯕꯣ ꯑꯩꯈꯣꯏꯒꯤꯅꯅꯦ ꯑꯩ ꯑꯩꯈꯣꯏꯒꯤꯗꯤ ꯅꯠꯇꯦ ꯑꯩꯈꯣꯏꯒꯤꯁꯨ ꯂꯩꯔꯦꯕꯀꯣ ꯂꯩꯕꯕꯨꯗꯤ ꯑꯗꯨꯕꯨ ꯑꯩꯒ ꯊꯕ ꯑꯩꯈꯣꯏꯒꯤꯗꯤ ꯂꯩꯇ꯭꯭ꯔꯦ ꯍꯥꯏꯕ ꯇꯥꯔꯦ
ꯎꯝ ꯍꯨꯝ
ꯑꯩꯁꯨ ꯀꯩꯅꯣ ꯇꯧꯗ꯭ꯔꯤ ꯂꯨꯍꯣꯡꯗ꯭ꯔꯤ ꯏ ꯒꯤꯗꯤ ꯂꯩꯇꯔꯤ
ꯑꯩꯈꯣꯏꯁꯨ ꯍꯦꯛ ꯄꯣꯛꯃꯤꯟꯅꯕꯃꯛꯇꯤ ꯂꯩꯇ꯭ꯔꯤ ꯍꯣꯏ ꯍꯣꯏ
ꯑꯩꯈꯣꯏꯒꯤꯁꯨ
ꯑꯗꯣ ꯍꯧꯖꯤꯛꯀꯥꯟꯁꯦ ꯑꯉꯥꯡꯈꯣꯏꯀꯣ ꯆꯍꯤ ꯎ ꯑꯩꯈꯣꯏꯁꯨ ꯑꯩꯈꯣꯏꯗꯒꯤ ꯍꯦꯟꯅ ꯑꯃꯨꯛꯀ ꯑꯉꯥꯡ ꯑꯣꯏꯕ ꯑꯩꯈꯣꯏꯁꯦ ꯈꯪꯗꯦ ꯑꯍꯟꯒꯤ ꯃꯑꯣꯡ ꯈꯔ ꯍꯦꯟꯅ ꯇꯧꯕꯒꯨꯝ ꯇꯧꯔꯤꯅꯦ ꯀꯩꯗꯧꯕꯩꯔ ꯈꯪꯗꯦ ꯍꯧꯖꯤꯛꯀꯥꯟꯒꯤ ꯅꯠꯇꯦ ꯅꯠꯇꯦ ꯍꯧꯖꯤꯛꯀꯥꯟꯒꯤ ꯑꯉꯥꯡꯈꯣꯏꯁꯤꯡꯁꯦ ꯑꯍꯟ ꯁꯥꯅꯤꯡꯕ ꯅꯠꯇꯦ ꯇꯦꯗ ꯑꯩꯈꯣꯏꯅꯗꯤ ꯑꯉꯥꯡꯒꯨꯝꯅ ꯑꯗꯨꯝ ꯂꯩ ꯍꯥꯏꯕ
ꯃꯇꯝꯅ ꯌꯥꯗꯕꯩꯅꯦ ꯑꯩꯈꯣꯏ ꯑꯩꯈꯣꯏꯒꯤ ꯃꯇꯝꯒ ꯍꯧꯖꯤꯛꯀꯤ ꯃꯇꯝꯒ ꯈꯦꯅꯕꯍꯥ
ꯍꯣꯏ ꯍꯧꯖꯤꯛꯒꯥꯟꯒꯤ ꯍꯧꯖꯤꯛꯀꯥꯟꯒꯤ ꯑꯩꯈꯣꯏꯗꯒꯤ ꯍꯦꯟꯅ ꯆꯍꯤ ꯌꯥꯝꯗꯕ ꯍꯥꯏꯗꯤ ꯍꯟꯊꯕ ꯈꯣꯏꯗꯣ ꯃꯣꯏꯒꯤ ꯃꯑꯣꯡꯗꯣ ꯍꯦꯟꯅ ꯑꯍꯟ ꯃꯥꯜꯂꯤꯅꯦ ꯑꯩꯈꯣꯏꯅ ꯍꯣꯏꯅꯗꯤ ꯈꯪꯗꯦ ꯍꯦꯟꯅ ꯑꯉꯥꯡ ꯃꯥꯜꯂꯦ ꯑꯗꯣ ꯃꯑꯣꯡꯁꯨ ꯑꯗꯨꯝ ꯑꯉꯥꯡꯒꯨꯝꯅ ꯂꯩꯗꯤ ꯂꯩꯔꯤ ꯀꯣ ꯑꯗꯨꯗ ꯍꯧꯖꯤꯛꯀꯥꯟꯁꯦ ꯌꯥꯝ ꯊꯨ ꯊꯨꯅ ꯑꯍꯟ ꯁꯥꯕ ꯍꯥꯢ ꯇꯥꯔꯦ ꯑꯉꯥꯡꯁꯤꯡꯁꯦ
ꯃꯇꯝꯅ ꯄꯨꯔꯛꯄ ꯍꯥꯏꯕ ꯇꯥꯔꯦꯗ
ꯑꯗꯨꯃꯥꯏꯅꯁꯨ ꯑꯣꯏꯔꯝ
ꯎꯝ ꯑꯣꯏꯔꯝꯕ ꯌꯥꯏ ꯑꯣꯏꯕꯅꯦ
ꯎꯝ
ꯆꯞ ꯃꯥꯟꯅꯩ ꯑꯩꯈꯣꯏ ꯔꯣꯝꯗꯁꯨ ꯑꯗꯨꯝ ꯇꯧꯋꯦ
ꯎꯝ ꯍꯝ ꯑꯗꯣ ꯍꯧꯖꯤꯛꯀꯥꯟꯗꯤ ꯑꯁ ꯀꯩꯅꯣ ꯑꯦ ꯀꯣꯏꯁꯟ ꯈꯔ ꯐꯖ ꯐꯖꯕ ꯍꯪꯉꯛꯅꯦ ꯈꯨꯝꯊꯒꯤꯅꯤ ꯎ ꯈꯨꯝꯕꯩ ꯑꯥ ꯈꯨꯝꯕꯤꯒꯤꯅꯦ ꯑꯦꯅꯦꯀꯣꯁꯦ ꯑ ꯅꯠꯇꯦ ꯑꯣꯔꯤꯁꯕ ꯍꯩꯇ꯭ꯔꯦ ꯚꯥꯏ ꯍꯧꯖꯤꯛꯇꯤ ꯀꯣꯏꯁꯟꯒꯨꯝꯕ ꯑꯩꯅ ꯑꯟꯁꯔꯒꯨꯝꯕ ꯈꯨꯝꯕ ꯑꯗꯨꯃꯥꯏꯅ ꯇꯧꯔꯁꯤꯗꯅ ꯎꯝ ꯂꯩ ꯋꯥꯔꯤꯗꯤ ꯌꯥꯝ ꯂꯩ ꯑꯗꯨꯁꯨ
ꯑꯣꯗꯤ ꯌꯥꯝ ꯂꯩꯕꯗ ꯀꯩꯗꯧꯔꯒꯦ ꯇꯥꯕ꯭ꯔꯣ ꯋꯥꯔꯤ ꯌꯥꯝ ꯂꯩꯕꯗꯣ ꯀꯔꯤ ꯋꯥꯔꯤꯅꯣ ꯍꯥꯏꯔꯛꯑꯣ ꯑꯗꯨꯣ ꯇꯧꯔꯤꯁꯤꯕꯣꯣ ꯑꯩꯅ ꯈꯪꯕ ꯅꯪꯅ ꯈꯪꯗꯦ ꯀꯩꯗꯧꯔꯒꯦ ꯇꯥꯕꯤꯔꯤꯕ꯭ꯔꯣ ꯇꯥꯕꯤꯔꯤꯕ꯭ꯔꯣ ꯌꯨꯝꯁꯤꯕꯨ ꯃꯤ ꯂꯩꯇ꯭ꯔ ꯖꯥꯠꯂꯣ ꯀꯗꯥꯥꯏ ꯀꯗꯥꯥꯏ ꯌꯧꯅꯈ꯭ꯔꯒꯦ